ꯂꯣ
ꯍꯜꯂꯣ
ꯑꯥ ꯆꯦ ꯇꯥꯔꯕꯣ
ꯍꯣꯏ ꯇꯥꯔꯦ
ꯑꯥ
ꯆꯥꯛ ꯆꯥꯔꯕꯣ
ꯑꯪ ꯆꯥꯔꯦ ꯆꯦ
ꯀꯩ ꯢꯟꯖꯥꯡ ꯆꯒꯦ ꯑꯩꯗꯤ ꯆꯥꯗ꯭ꯔꯤꯌꯦ
ꯃꯥ ꯀꯩꯅꯣ ꯍꯥꯢꯁꯤꯕꯣ ꯄꯨꯡ ꯑꯅꯤ ꯇꯥꯗꯣꯔꯦ ꯑꯅꯤ ꯅꯠꯇ꯭ꯔꯣ
ꯇꯤꯡ ꯇꯧꯔꯤꯌꯦ
ꯀꯩꯅꯣ ꯍꯥꯏꯁꯤꯕꯣ ꯌꯥꯝ ꯌꯥꯝ ꯊꯥꯖꯥꯗꯅ ꯗꯥꯏꯇꯤꯡ ꯇꯧꯔꯝꯃꯤꯁꯤꯕꯣ ꯅꯠꯇ꯭ꯔꯒ ꯍꯣꯏ ꯅꯨꯡꯗꯥꯡ ꯌꯦꯟꯁꯥꯡ ꯑꯍꯥꯎꯕ ꯑꯃ ꯂꯩꯕ ꯃꯥꯜꯂꯤꯀꯣ
ꯅꯠꯇꯤꯌꯦꯉꯁꯤ ꯑꯌꯨꯛꯇ ꯃꯨꯟꯁꯦꯟꯗꯅꯦ ꯃꯥꯏꯁꯦ ꯌꯦꯡꯒꯥꯟꯗ ꯌꯥꯝ ꯅꯣꯏꯕꯩꯇ ꯇꯧꯕ ꯑꯗꯨꯗ ꯑꯩ ꯗꯥꯏꯇꯤꯡ ꯇꯧꯔꯤ
ꯑꯗꯣ ꯀꯦꯝ ꯆꯥꯗꯕ꯭ꯔꯣ ꯑꯩꯁꯦ ꯑꯌꯨꯛꯇꯤ
ꯑꯁ ꯑꯩ ꯗꯥꯏꯇꯤꯡꯁꯦ ꯍꯥꯏꯔꯛꯎꯔꯥ ꯑꯩꯌꯨ ꯆ ꯇꯟ ꯆꯥꯔꯦꯕꯈꯣ ꯑꯗꯨꯒ ꯆꯥꯛ ꯉꯧꯕ ꯑꯃꯨꯛ ꯆꯥꯔꯦ ꯑꯗꯨ ꯆꯥꯛ ꯆꯥꯗꯕꯤꯗ ꯂꯩꯔꯤ
ꯑꯗꯨꯗꯤ ꯑꯥꯏ ꯀꯥꯏꯗꯩ ꯀꯥꯏꯗꯩ ꯗꯥꯏꯇꯤꯡ ꯑꯗꯨꯝ ꯌꯥꯅꯤ ꯑꯗꯨꯗꯤ
ꯎꯝ
ꯑꯩꯈꯣꯏꯗꯤ ꯀꯩꯅꯣ ꯃꯨꯁꯣꯔꯤ ꯊꯣꯡꯉꯦ ꯈꯣꯏꯃꯅ ꯆꯝꯅ
ꯍꯥꯎꯕꯅꯦ ꯑꯗꯨꯏꯗꯣ
ꯎꯝ ꯍꯥꯎꯋꯦ ꯆꯝꯐꯨꯠꯀ ꯇꯧꯔꯒ
ꯎꯝ ꯍꯥꯏꯕ ꯍꯥꯏꯗꯤ ꯏꯁꯥꯒ ꯈꯤꯛꯈꯥꯛ ꯅꯨꯡꯉꯥꯏꯇ ꯀꯥꯟꯗ ꯑꯩꯁꯨ ꯑꯗꯨꯝ ꯍꯥꯏꯗꯤ ꯃꯨꯛ ꯁꯣꯔꯤꯗꯣ ꯊꯥꯎ ꯊꯥꯛ ꯅꯠꯇꯕꯤꯗ ꯑꯗꯨꯝ ꯆꯝꯅ ꯊꯣꯡꯕꯗꯣ ꯑꯗꯨꯝ ꯆꯥꯅꯤꯡꯉꯦꯕ ꯑꯗꯨ ꯅꯠꯇꯅ ꯑꯇꯩ ꯑ ꯕꯦꯠ ꯀꯥꯂꯔ ꯁꯁꯥꯠ ꯆꯥꯗꯤꯡꯈ
ꯍꯥꯏ ꯊꯥꯎ ꯊꯥꯎ ꯊꯨꯝꯗꯨ ꯆꯥꯕꯗꯨꯁꯨ ꯉꯌꯥ ꯉꯝ ꯌꯥꯗꯅꯤꯅꯀꯣ ꯑꯆꯝꯕ ꯆꯥꯕꯗꯅ ꯍꯥꯏꯗꯤ ꯍꯥꯎꯋꯗ
ꯍꯥꯏꯕ ꯎ
ꯍꯥꯥ
ꯕ꯭ꯔꯦꯠꯀꯨꯝꯕ ꯃꯦꯔꯤ ꯕꯤꯁꯀꯤꯨꯠꯀꯨꯝꯕꯁꯦ ꯎꯕꯗ ꯈꯤꯔꯦꯕꯥ ꯆꯥꯅꯤꯡꯗꯕꯗꯣ
ꯑꯗꯨꯗꯤ ꯑꯁ ꯍꯥꯟꯅ ꯏ ꯄꯤꯛꯉꯥꯏꯅꯗꯤ ꯈꯔ ꯆꯥꯔꯝꯃꯦ ꯍꯧꯖꯤꯛꯇꯤ ꯌꯆꯥꯅꯤꯡꯗ꯭ꯔꯦꯗ ꯀꯩꯁꯨ
ꯃꯦꯕꯤꯁꯀꯤꯠꯇꯣ ꯁꯠ ꯎꯕ ꯀꯥꯟꯗ ꯑꯗꯨꯝ ꯑꯅꯥꯕ ꯃꯤꯅ ꯆꯥꯗꯧꯕ ꯃꯥꯟꯗ꯭ꯔꯣ ꯁꯛꯇꯣ ꯎꯝ ꯆꯥꯅꯤꯡꯗꯦ
ꯑꯩꯁꯨ ꯆꯥꯅꯤꯡꯗꯦ ꯑꯗꯨꯒꯨꯝꯕꯁꯦ
ꯅꯣꯡ ꯇꯥꯕꯣ ꯑꯩꯗꯣ ꯁꯨꯝ ꯁꯦꯔꯤꯁ ꯑꯃ ꯌꯦꯡꯉꯝꯕꯅꯦ
ꯑ ꯅꯣꯡꯁ ꯅꯣꯡꯁꯦ ꯇꯥꯗꯤ ꯇꯥꯗꯕ ꯃꯥꯜꯂꯦ ꯑꯩꯈꯣꯏꯁꯦ ꯅꯨꯡꯁꯥ ꯅꯨꯡꯁꯥ ꯉꯥ ꯌꯥꯝ ꯌꯥꯛꯅ ꯁꯥꯔꯝꯕꯅꯤ
ꯑꯥꯎ ꯑꯗꯨ ꯅꯣꯡ ꯇꯥꯔꯛꯑꯗꯕꯅꯤ ꯑꯩꯈꯣꯏꯁꯤꯅ ꯑꯌꯨꯛꯁꯤꯗꯅꯦ ꯅꯨꯡꯁꯥꯏ ꯌꯥꯗꯅ ꯁꯥꯔꯝꯃꯦꯕ ꯑꯗꯨꯒꯅ ꯅꯣꯡ ꯑꯃꯨꯛ ꯇꯥꯔꯦ ꯑꯗꯨꯒ ꯍꯧꯖꯤꯅ ꯑꯃꯨꯛ ꯉꯁꯥꯏꯒ ꯁꯥꯔꯦ ꯊꯕꯛ ꯌꯥꯝ ꯆꯤꯜꯍꯟꯕꯤꯗꯣ ꯑꯗꯨꯒꯤ ꯋꯦꯗꯔꯅꯤ ꯇꯧꯔꯤꯁꯦ
ꯃꯥꯅꯦ ꯑꯗꯨꯏ ꯋꯦꯗꯔ ꯑꯩꯈꯣꯏꯗꯤ ꯑꯌꯨꯛꯇꯨ ꯑꯌꯨꯛꯁꯨ ꯀꯩꯁꯨ ꯅꯣꯡ ꯇꯥꯔꯝꯗꯦ ꯑꯌꯨꯛꯇꯨꯗꯤ ꯑꯩꯅꯒ ꯗꯗꯣ ꯑꯗꯨꯗꯩ ꯅꯣꯡ ꯇꯗ ꯑꯗ ꯍꯧꯖꯤꯛ ꯅꯨꯡꯁꯥ ꯌꯥꯝ ꯌꯥꯛ ꯁꯥꯔꯝꯃꯦ ꯑꯃꯨꯛ ꯅꯣꯡ ꯇꯥꯗꯕꯒꯤ ꯅꯨꯡꯁꯤꯠ ꯀꯟꯅ ꯁꯤꯠꯄꯤ ꯈꯣꯠꯄꯤ ꯇꯧꯕꯤꯗꯣ ꯑꯃꯨꯛ ꯇꯧꯔꯨ ꯃꯥꯜ
ꯑꯣꯦꯗꯔꯁꯤꯞ ꯃꯦꯃꯥꯟ ꯇꯗ ꯃꯥꯁꯨ ꯇꯧꯅꯤꯡ ꯇꯧꯅꯤꯡꯉꯤ ꯇꯧꯔꯤꯁꯦ
ꯈꯁꯤ ꯔꯁꯤ ꯊꯅꯤꯡꯉꯊ ꯇꯥꯅꯤꯡꯉꯇ
ꯑꯗꯨ ꯈꯁꯤꯁ ꯅꯨꯅꯨꯡꯁꯥ ꯁꯅꯒꯤ ꯏ ꯂꯥꯎꯑꯣ ꯁꯥꯏꯦ
ꯎꯝ
ꯐꯤ ꯁꯨꯕꯒꯁꯦ ꯅꯣꯡ ꯇꯥꯕꯗꯨꯒꯤ ꯐꯤ ꯁꯨꯕꯒꯁꯦ ꯇ꯭ꯔꯥꯏꯒ ꯇꯧꯗꯅꯀꯣ ꯇꯧꯔꯦ ꯑꯗꯨꯒ ꯍꯧꯖꯤꯛ ꯅꯥꯅ ꯁ ꯀꯂꯋꯦ ꯁꯥ ꯃꯤꯠꯀꯠ ꯊꯀꯠ ꯃꯩ ꯁꯥꯕꯗꯣ ꯑꯗꯨꯃꯥꯏꯅ ꯇꯧꯔꯦ
ꯃꯄꯥꯟ ꯊꯣꯛꯄ ꯉꯝꯗꯦ ꯍꯥꯏꯕ ꯍꯥꯏꯗꯤ ꯃꯩ ꯌꯥꯛꯃꯟꯕꯒꯤ ꯃꯤꯠ ꯄꯥꯡ ꯉꯝꯗꯕꯤꯒ ꯇꯧꯋꯦ ꯍꯥꯏꯕ
ꯎ ꯇꯧꯋꯦ ꯑꯗꯨꯗꯤ ꯉꯥꯏꯍꯥꯛ ꯂꯩꯔ ꯑꯃꯨꯛ ꯇꯥꯔꯛꯂꯅꯤ ꯁꯤꯅ
ꯇꯥꯔꯛꯑꯅꯤ ꯉꯥꯏꯍꯥꯛ ꯂꯩꯔꯒ ꯋꯥ ꯇꯥꯔꯅꯤ ꯑꯗꯨꯒ ꯑꯃꯨꯛ ꯇꯨꯃꯤꯟꯅ ꯑꯃꯨꯛ ꯂꯩꯈ꯭ꯔꯅꯤ ꯀꯩꯅꯣꯒꯤ ꯇꯥꯏꯞꯇ
ꯎꯝ
ꯋꯥ ꯐꯣꯏ ꯆꯦ
ꯃꯥꯁꯨ ꯉꯥꯎꯔꯕꯅꯤ ꯑꯁ ꯇꯧꯐꯝ ꯈꯪꯖꯗ꯭ꯔꯕꯅꯤꯇꯩ
ꯎꯝ ꯁꯦꯡꯕ ꯌꯥꯗꯤ ꯑꯗꯨꯝ ꯇꯥꯒꯦ ꯍꯥꯏꯔ ꯐꯖꯅ ꯇꯥꯗꯦ ꯍꯥꯏꯕ
ꯎꯝ ꯊꯥ ꯊ ꯋꯦꯗꯔꯁꯦ ꯑꯁꯣ ꯅꯥꯀꯟ ꯑꯃ ꯏꯟꯁꯇꯥꯗꯒ ꯎꯕꯗꯣ ꯀꯦꯔꯂꯥꯔꯣꯝ ꯁꯥꯏꯠꯀꯤꯗꯤ ꯃꯣꯏꯒꯤꯗꯤ ꯑꯃ ꯌꯥꯝꯅ ꯍꯥꯏꯗꯤ ꯒ꯭ꯔꯤꯅꯦꯁ ꯑꯣꯏꯔꯒ ꯅꯣꯡꯒ ꯇꯥꯔꯒ ꯇꯧ ꯌꯥꯝ ꯍꯁꯕ ꯄꯨꯨꯔꯗ꯭ꯔ ꯏꯟꯁꯇꯥ
ꯍꯣꯏ ꯍꯣꯏ ꯑꯣꯏ ꯎ
ꯑꯗ ꯑꯁ ꯑꯩꯈꯣꯏ ꯅꯦꯆꯥ ꯑꯃꯅ ꯍꯪꯕ ꯑꯩꯈꯣꯏ ꯅꯆꯥ ꯑꯃ ꯃꯥꯁꯦ ꯀꯦꯔꯂꯥꯗ ꯄꯥꯜꯂꯦꯕꯀꯣ ꯍꯗ ꯍꯪ ꯑꯗꯨꯅꯦ ꯑꯦ ꯅꯣꯏ ꯂꯩꯔꯦ ꯈꯪꯅꯤ ꯆꯍꯤ ꯁꯨꯞꯐꯝ ꯅꯣꯡ ꯇꯥꯏꯏꯌꯦ
ꯑꯁ ꯑꯗꯨ ꯅꯨꯡꯉꯥꯏ
ꯁꯣꯁꯦꯜ ꯃꯦꯗꯤꯌꯥꯗ ꯎꯕꯒꯤ ꯁꯨꯝ ꯍꯥꯏꯗꯤ ꯌꯦ ꯉꯥꯛꯇꯪ ꯑꯗꯨꯃꯥꯏꯅ ꯇꯧꯕꯗꯨꯒꯤ ꯅꯨꯡꯉꯥꯏꯗꯒ ꯃꯥꯜꯂ ꯆꯍꯤ ꯆꯨꯞꯄꯝꯅꯣꯡ ꯇꯥꯏ ꯐꯤ ꯁ ꯁꯨꯀꯪ ꯀꯪꯗꯦ ꯃꯦꯆꯤꯟꯅ ꯇ꯭ꯔꯥꯏ ꯇꯧꯗ꯭ꯔꯗꯤ ꯁꯌꯥꯏ ꯌꯥꯗꯦ ꯆꯨꯞꯄ ꯅꯣꯡ ꯇꯥꯔꯒꯅꯦ ꯑꯗꯨꯝ ꯂꯝꯕꯤꯒꯁꯦ ꯑꯗꯨꯝ ꯍꯥꯏꯗꯤ ꯀꯩꯅꯣ ꯇꯧꯕꯗꯣ ꯏꯁꯤꯡꯒꯁꯦ ꯄꯨ꯭ꯔꯤꯕꯨ ꯑꯣꯏꯔꯣ ꯇꯨꯔꯦꯜꯒꯨꯝꯕꯒꯁꯦ ꯏꯁꯤꯡ ꯄꯤꯛ ꯏꯊꯗ ꯑꯗꯨꯝ ꯂꯩꯕꯤꯗꯣ ꯇꯧꯋ
ꯑꯗꯨꯗꯤ ꯑꯁ ꯅꯨꯡꯗꯤ ꯅꯨꯡꯉꯥꯏꯔꯝꯃꯣꯏ ꯑꯗꯨꯝ ꯆꯍꯤ ꯆꯨꯞꯄ ꯑꯃ ꯅꯣꯡ ꯇꯥ ꯂꯩꯔꯦꯗꯒꯤ ꯀꯗꯥꯏꯗꯩ ꯍꯥꯏꯗꯤ ꯊꯕꯛ ꯑꯝꯇ ꯆꯠꯂꯁꯨ ꯅꯣꯡ ꯇꯥꯔꯗꯤ ꯍꯥꯏꯗꯤ ꯗ꯭ꯔꯦꯁꯁꯦ
ꯎꯝ ꯍꯣꯏ ꯅꯨꯡꯉꯥꯏꯐꯝ ꯈꯪꯗꯕꯗꯣ ꯎꯝ
ꯎꯝ ꯑꯗꯣ ꯃꯣꯏꯗꯤ ꯅꯥꯟꯗꯤ ꯅꯥꯜꯂꯝꯅꯤ ꯍꯥꯏꯗꯤ ꯑꯗꯨ ꯈꯪꯗꯦ ꯑꯃꯨꯛ ꯅꯥꯟꯗꯕ ꯖꯒꯥꯕꯨꯗꯤ ꯂꯩꯔꯝꯅꯤꯀꯣ ꯃꯣꯏꯁꯨ
ꯍꯣꯏ ꯑꯗꯨ ꯖꯪꯒꯜ ꯂꯣꯝꯗ ꯃꯣꯏꯒꯤꯗꯤ ꯐꯥꯔꯝꯒꯨꯝꯕꯁꯦ ꯌꯥꯝ ꯆꯥꯎꯅ ꯆꯥꯎꯅ ꯂꯩꯔꯝꯃꯤ ꯂꯩꯗꯅꯀꯣ ꯍꯥꯏꯗꯤ ꯆꯥ ꯃꯅꯥꯒꯨꯝꯕ ꯇꯦꯖꯄꯇꯥꯒꯨꯝꯕꯁꯦ ꯌꯨꯝ ꯑꯃꯒ ꯌꯨꯝ ꯑꯃꯒꯁꯦ ꯌꯥꯝ ꯂꯥꯞ ꯅ ꯂꯥꯞꯅ ꯎꯅꯕꯗꯣ ꯑꯗꯨꯃꯥꯏꯅ ꯇꯧꯔꯝꯃꯦꯕ ꯃꯣꯏꯒꯤ ꯑꯩꯈꯣꯏꯅꯋꯥꯏ ꯊꯥꯏꯅ ꯂꯩꯔꯝꯕꯗꯣ ꯑꯣ ꯍꯧꯖꯤꯛ ꯍꯥꯏꯋꯦꯔꯣꯝꯗ ꯃꯣꯏ ꯌꯨꯝ ꯍꯣꯡꯗꯣꯔꯛꯈꯤꯕꯩꯅꯦꯕ ꯑꯗꯨ ꯑꯗꯨꯝ ꯀꯥꯟꯗꯗꯤꯅꯦ ꯅꯣꯡ ꯇꯥꯕꯁꯨ ꯅꯨꯡꯉꯥꯏꯇꯦꯕ ꯍꯥꯏꯕꯗꯤ ꯆꯤꯡꯗꯅꯤꯅ ꯀꯣꯏꯂꯥꯁ ꯊꯥꯕꯁꯨ ꯌꯥꯗꯕ ꯑꯗꯨꯒ ꯐꯥꯔꯝꯁꯦ ꯌꯥꯝ ꯆꯥꯎꯅ ꯆꯥꯎꯅ ꯂꯩꯅꯕꯅꯤꯅ ꯍꯥꯏꯕꯗꯤ ꯑꯦꯃꯥꯔꯖꯦꯟꯁꯤꯕꯨ ꯑꯣꯏꯔꯣ ꯃꯤ ꯑꯃ ꯑꯃꯒ ꯑꯃꯒ ꯍꯥꯏꯗꯤ ꯀꯧꯅꯕꯁꯦ ꯑꯩꯈꯣꯏꯁꯤ ꯑꯗꯨꯝ ꯌꯨꯝꯂꯣꯟꯅꯕ ꯑꯗꯨꯝ ꯋꯥ ꯉꯥꯡꯅꯕꯁꯦ ꯇꯥꯟꯅꯩꯗꯅ ꯃꯣꯏ ꯑꯗꯨꯗ ꯑꯗꯨꯝꯕꯗꯣ ꯂꯩꯕꯣꯟꯗꯦ ꯑꯗꯣ ꯑꯗꯨꯒ ꯀꯣꯐꯤꯒꯨꯝꯕꯁꯦ ꯌꯥꯝ ꯊꯥꯏꯌꯦꯕ ꯃꯣꯏꯒꯤ ꯑꯗꯨꯢꯖꯤꯅ ꯌꯥꯝ ꯂꯥꯞꯅꯕꯗꯣ ꯌꯨꯝ ꯑꯃꯒ ꯑꯃꯒꯁꯦ ꯑꯗꯨꯃꯥꯏꯅ ꯇꯧꯋꯦꯕ ꯑꯗꯨꯝꯕꯗ ꯂꯩꯕ ꯀꯥꯡꯕꯨꯗꯤ ꯀꯩꯁꯨ ꯅꯨꯡꯉꯥꯏꯔꯝꯃꯣꯏꯕ ꯑꯗꯨꯝ ꯁꯤꯇꯤꯗ ꯂꯩꯕ ꯀꯥꯡꯕꯨꯕꯨꯗꯤ ꯅꯨꯡꯉꯥꯏꯔꯝꯕꯅꯦꯕ ꯅꯣꯡ ꯑꯗꯨꯝ ꯇꯥꯔ ꯂꯩꯒ ꯍꯥꯏꯗꯣ
ꯍꯣꯏ
ꯀꯥꯢꯗꯒꯤ ꯊꯕꯛ ꯑꯅꯥ ꯑꯌꯦꯛ ꯌꯥꯎꯔꯛꯄ ꯑꯗꯨꯗꯒꯤ ꯑꯊꯨ ꯑꯀꯥꯏ ꯌꯥꯎꯔꯛꯄꯗꯗꯤ ꯀꯩꯁꯨ
ꯎꯝ ꯎꯝ ꯑꯗꯨꯒ ꯍꯥꯏꯗꯤ ꯑꯗꯨꯃꯥꯏꯅ ꯆꯥꯎꯅ ꯆꯥꯎꯅ ꯂꯩꯕꯅꯤꯅ ꯁꯥ ꯀꯩꯁꯨ ꯃꯔꯥꯡ ꯀꯥꯏꯔꯝꯗꯣꯏꯅꯤ ꯅꯠꯇ꯭ꯔꯥ
ꯑꯥꯎ ꯃꯥꯟꯅꯦ
ꯎꯝ
ꯍꯥꯏꯗꯤ ꯇꯝꯕ ꯉꯝꯗꯦꯗ ꯇꯝꯕ ꯉꯝꯕ ꯅꯠꯇꯦ ꯂꯩꯇꯦ ꯍꯥꯏꯔꯁꯨ ꯑꯗꯨꯝ ꯃꯔꯛ ꯃꯌꯥꯗ ꯑꯗꯨꯝ ꯆꯤꯊ ꯅꯟꯊꯍꯧꯕ ꯑꯗꯨꯝ ꯌꯥꯎꯗꯣꯏꯅꯦ ꯍꯥꯏꯕ
ꯍꯣꯏ ꯐꯇꯨꯅꯦ
ꯑꯗꯣ ꯑꯩꯈꯣꯏꯅ ꯎꯒ꯭ꯔꯀꯥꯟꯗꯗꯤ ꯌꯥꯝ ꯆꯠꯅꯤꯡꯗ꯭ꯔꯣ
ꯇꯅꯤꯡꯉꯤ ꯍꯥꯏꯗꯤ ꯏꯪ ꯏꯪꯒ ꯂꯥꯎꯔ ꯅꯨꯡꯉꯥꯏꯅꯤ ꯀꯥꯏꯅꯒ ꯍꯥꯏꯗꯤ ꯍꯧꯖꯤꯛ ꯁꯥꯕ ꯃꯇꯝꯗꯒ ꯑꯗꯨꯒꯨꯝꯕ ꯊꯦꯡꯅꯕꯒꯥꯏꯁꯦ ꯑꯗ ꯑꯁꯤ ꯆꯠꯂꯗꯤ ꯅꯨꯡꯉꯥꯏꯅꯤꯅꯦ ꯀꯥꯏꯅꯒ
ꯎꯝ ꯍꯤ ꯑꯁꯥꯡꯕꯒ ꯇꯣꯡꯉꯒꯀꯣ ꯃꯣꯏ ꯍꯤ ꯑꯁꯥꯡꯕ ꯇꯧꯋꯤꯗꯅ
ꯍꯣꯏ
ꯑꯁ ꯂꯥꯛꯑꯣ ꯂꯥꯛꯑꯣ ꯑꯁ ꯂꯥꯛꯑꯣ ꯂꯥꯛꯑꯣꯒꯤꯅꯀꯣ ꯃꯥ ꯂꯣꯏꯔ ꯗꯤꯁꯦꯝꯕꯔ ꯗꯤ ꯇꯥꯔꯒ ꯂꯥꯛ ꯑꯣꯏ ꯗꯤꯁꯦꯝꯕꯔ ꯍꯥꯏ ꯗꯤꯁꯦꯝꯕꯔ ꯐꯥꯎ ꯅꯣꯡ ꯇꯥꯔꯗꯤ ꯂꯣꯢꯔꯅꯤ ꯍꯥꯏꯕ
ꯑꯗꯨ ꯃꯣꯏꯗꯤ ꯗꯤꯁꯦꯝꯕꯔꯒꯨꯝꯕ ꯅꯕꯦꯝꯕꯔ ꯏꯪꯊꯝꯊꯥꯗꯗꯤ ꯌꯥꯝ ꯏꯪꯇ ꯆꯥꯂꯣ ꯅꯣꯡꯒ ꯇꯥꯔꯗꯤ
ꯏꯉꯝꯅꯦ ꯑꯗꯨꯗꯤ
ꯍꯥꯏꯗꯤ ꯎꯟꯒꯨꯝꯕꯗꯤ ꯇꯥꯗꯤ ꯇꯥ ꯇꯥꯗꯕ ꯇꯥꯔꯝꯃꯔꯣꯏ ꯅꯣꯡ ꯇꯥꯏ ꯍꯥꯏꯔꯝꯃꯅꯤ
ꯑꯗꯨ ꯏꯪꯗꯤ ꯏꯪꯉꯝꯃꯅꯤ ꯑꯗꯨꯝ ꯅꯣꯡ ꯇꯥꯔꯕꯃꯤꯅ
ꯎꯝ ꯃꯅꯤꯄꯨꯔꯗ ꯍꯥꯏꯔꯒꯁꯨ ꯈꯔ ꯆꯤꯡꯒꯤ ꯖꯒꯥ ꯂꯩꯗꯅ ꯑꯗꯨꯝ ꯏꯪꯉꯒ ꯂꯩꯔꯒ ꯎꯟꯗꯤ ꯇꯥꯗꯕ ꯂꯥꯏꯆꯤꯟ ꯂꯥꯏ ꯌꯥꯝ ꯊꯥꯕꯗꯣ ꯑꯗꯨꯃꯥꯏꯅ ꯇꯧꯔꯝꯗꯧ ꯃꯥꯜꯂꯦ ꯈꯜꯕꯁꯦ
ꯎꯝ
ꯎꯝ
ꯑꯗ ꯂꯝ ꯂꯝꯒꯤꯅꯤꯗ ꯅꯠꯇ꯭ꯔꯥ ꯑꯗꯣ ꯃꯣꯏꯗꯤ ꯀꯩ ꯑꯗꯩ ꯃꯣꯏꯅ ꯍꯤꯟꯖꯥꯡ ꯅꯥꯄꯤ ꯑꯇꯣꯞꯄ ꯊꯥꯕꯗꯤ ꯀꯃꯥꯏꯅ ꯇꯧꯖꯥꯠꯅꯣ
ꯈꯪꯗꯦ ꯃꯣꯏꯗꯤ ꯀꯩꯅꯣ ꯇꯧꯕꯅꯦ ꯑꯅꯝꯕꯅꯅꯦ ꯑꯩꯈꯣꯏ ꯁꯤꯗꯗꯤ ꯊꯥꯎ ꯅꯨꯡꯁꯦ ꯃꯣꯏꯗꯤ ꯒꯤ ꯉꯥꯛꯇꯅ ꯁꯤꯖꯤꯟꯅꯕꯗꯣ ꯑꯗꯨꯃꯥꯏꯅ ꯇꯧꯋꯏ ꯑꯩꯈꯣꯏ ꯇꯕꯥꯄꯨ ꯍꯥꯏꯗꯤ ꯌꯦꯟꯁꯥꯡ ꯑꯃ ꯊꯣꯡꯕꯗ ꯃꯔꯣꯏ ꯃꯄꯥꯡꯁꯦ ꯍꯥꯞꯄꯁꯦ ꯆꯠ ꯅꯩꯗꯅ ꯑꯩꯈꯣꯏ ꯇ꯭ꯔꯦꯗꯤꯁꯟꯒꯤ ꯑꯣꯏꯅꯗꯤ
ꯑꯣ
ꯃꯣꯏꯒꯤꯅꯅꯦ ꯌꯨꯕꯤꯁꯦ ꯅꯣꯏꯅ ꯑꯗꯨꯃꯥꯏꯅ ꯇꯧꯕꯅꯦꯕ ꯄꯣꯠꯁꯦ ꯑꯗꯣ ꯑꯩꯈꯣꯏꯅ ꯆꯥꯅ ꯃꯥꯒꯤ ꯌꯨꯝ ꯑꯀꯣꯏꯕꯁꯤꯗ ꯏꯟꯁꯥꯡ ꯀꯩꯀꯥꯗꯤ ꯈꯔ ꯊꯥꯔꯤꯅꯤ ꯇꯧꯕꯅꯦꯕ ꯎ ꯃꯣꯔꯣꯛꯀꯗꯤ ꯈꯔ ꯍꯧꯋꯦꯕꯀꯣ
ꯎꯝ
ꯑꯇꯣꯞ ꯑꯇꯣꯞꯄꯗꯤ ꯌꯥꯝ ꯀꯥ ꯍꯦꯟꯅ ꯍꯧꯗꯕ ꯃꯥꯜꯂꯦ ꯍꯥꯏꯗꯤ ꯈꯪꯗꯦ ꯃꯣꯏ ꯂꯩꯕꯥꯛ ꯂꯩꯍꯥꯎ ꯇꯅ ꯁꯔꯥ ꯀꯣꯐꯤꯒꯨꯝꯕꯗꯤ ꯌꯥꯝ ꯍꯧꯕꯗꯤ ꯃꯣꯏꯒꯤ ꯀꯣꯐꯤꯒꯨꯝꯕꯗꯤ ꯊꯥꯕꯁꯦ ꯈꯔ ꯄꯛꯅꯕ ꯃꯥꯜꯂꯦꯕ
ꯍꯣꯏ ꯍꯣꯏ ꯃꯥꯏ ꯃꯥꯏ ꯂꯝ ꯂꯝꯒꯤ ꯄꯣꯛꯅꯕ ꯂꯩꯗꯅ ꯍꯟꯖꯥꯡ ꯅꯥꯕꯗ ꯎꯝ ꯑꯗꯨꯗꯤ ꯃꯣꯏꯗ ꯑꯌꯥꯝꯕ ꯑꯗꯨꯝ ꯑꯇꯣꯞꯄ ꯑꯄ ꯏꯁꯇꯦꯠꯇꯒꯤ ꯂꯧꯔ ꯆꯥꯔꯝꯕꯁꯨ ꯌꯥꯏꯀꯣ ꯑꯩꯈꯣꯏ ꯑꯩꯈꯣꯏꯁꯨ ꯆꯥꯏꯗꯅ ꯑꯩꯈꯣꯏ ꯀꯩꯅꯣꯁꯨ
ꯍꯣꯏ
ꯍꯥꯏꯗꯤ ꯀꯣꯟꯅꯗꯤꯅꯤꯅ ꯑꯩꯈꯣꯏꯅ ꯄꯨꯊꯣꯛꯆꯔ ꯆꯥꯕꯁꯦ ꯀꯩꯁꯨ
ꯍꯣꯏ ꯀꯣꯟꯅꯅꯤ ꯀꯔꯥꯏꯗꯒꯦ
ꯊꯥꯎꯒꯄꯅꯤ ꯑꯣ ꯃꯣꯏꯁꯨ ꯑꯗꯨꯝ ꯅꯣꯡ ꯇꯥꯔꯕꯅꯤꯅ ꯍꯥꯏꯗꯤ ꯑꯦꯛꯆꯦꯟꯖꯕꯨꯗꯤ ꯇꯧꯅꯔꯝꯅꯤ ꯍꯥꯏꯗꯤ ꯃꯣꯏꯗꯨꯗꯩ ꯃꯌꯥꯝ ꯊꯣꯛꯑꯕꯅ ꯑꯍꯩꯕ ꯄꯣꯠꯇꯣ ꯄꯤ ꯊꯣꯛꯑꯒꯀꯣ ꯑꯗꯨꯕꯨꯗꯤ ꯑꯃ ꯑꯃꯒ ꯗꯨꯀꯥꯟ ꯑꯗ ꯑꯗꯨꯝ ꯑꯃ ꯑꯗꯨꯝ ꯌꯥꯝ ꯐꯩꯗꯣ ꯑꯗꯨꯕꯨꯗꯤ ꯑꯃꯗ ꯌꯥꯗ꯭ꯔꯁꯨ ꯍꯥꯏꯗꯤ ꯑꯂꯨꯒꯨꯝꯕ ꯇꯤꯜꯍꯧꯒꯨꯝꯕꯗꯤ ꯂꯩꯕꯥꯛ ꯃꯅꯨꯡꯗ ꯐꯨꯝꯃꯒ ꯍꯧꯕꯅꯤꯅ ꯅꯣꯡ ꯑꯝ ꯇꯥꯔ ꯂꯩꯔꯗꯤ ꯌꯥꯔꯣꯏ
ꯍꯣꯏ ꯌꯥꯔꯝꯃꯣꯏ ꯑꯗꯨꯗꯤ ꯎꯝ
ꯒꯖꯔ ꯍꯥꯏꯗꯤ ꯂꯩꯕꯥꯛ ꯃꯅꯨꯡꯗ ꯊꯥꯕ ꯄꯣꯠ ꯆꯩ ꯑꯗꯨꯝ ꯍꯣꯏ ꯃꯣꯔꯣꯛꯒꯨꯝꯕꯅꯝ ꯇꯣ ꯄꯥꯝꯕꯅꯤꯅ ꯑꯗꯨꯝ ꯀꯩ ꯀꯩ ꯈꯔ ꯇꯧꯔꯁꯨ
ꯍꯣꯏ
ꯏꯁꯤꯡ ꯏꯁꯤꯡꯒꯨꯝꯕ ꯌꯥꯝ ꯆꯪꯕ ꯀꯥꯡꯕꯨꯗꯤ ꯅꯨꯡꯉꯥꯏꯅꯤ ꯊꯥꯕꯀꯣ
ꯎꯝ ꯅꯨꯡꯉꯥꯏꯅꯦ ꯑꯗ ꯌꯦꯟꯗꯦꯝꯒꯨꯝꯕ ꯊꯥꯕꯁꯦ ꯍꯦꯛꯇ ꯀꯩꯅꯣ ꯇꯧꯋꯦꯕ꯫ ꯌꯥꯒꯟꯗꯦꯕ ꯍꯥꯏꯕꯗꯤ ꯏꯁꯤꯡ ꯌꯥꯝ ꯆꯣꯠꯄꯒꯤꯀꯣ ꯍꯦꯟꯕꯒꯤ ꯏꯁꯤꯡ ꯌꯥꯝ ꯍꯦꯟꯕꯒꯤ ꯍꯥꯏꯇꯥꯔꯦ꯫
ꯑꯣ꯫
ꯑꯗꯨꯃꯥꯏꯅ ꯍꯥꯏꯗꯤ ꯏꯁꯤꯡ ꯌꯥꯝ ꯍꯦꯟꯕꯁꯨ ꯌꯥꯗꯦꯗꯅ ꯃꯣꯏꯁꯦ
ꯌꯥꯟꯗꯦ
ꯑꯗꯨꯃꯥꯏꯅ ꯈꯔ ꯌꯥꯟꯗꯕꯅꯦꯕ ꯑꯗꯨ ꯄꯥꯟꯕꯤ ꯈꯔꯕꯨꯗꯤ ꯌꯥꯕꯅꯦ ꯗꯨꯕꯨ ꯈꯪꯗꯦꯑꯩ ꯀꯩꯅꯣ ꯃꯥꯗꯤꯅꯦ ꯍꯥꯏꯕꯗꯤ ꯑꯗꯨꯝ ꯃꯩꯇꯩꯒꯤ ꯆꯥꯛ ꯌꯦꯟꯁꯥꯡꯁꯦ ꯑꯗꯨꯝ ꯆꯥꯅꯤꯡꯕꯒꯤꯀꯣ ꯃꯥꯅ ꯊꯥ ꯍꯥꯏꯗꯤ ꯂꯧꯥꯎꯊꯣꯛ ꯂꯥꯛꯁꯤꯟ ꯍꯥꯏꯁꯤꯁꯨ ꯃꯣꯏꯗꯨꯗꯒꯤ ꯑꯦꯌꯥꯔꯄꯣꯔꯠ ꯐꯥꯎ ꯆꯠꯄꯁꯦ ꯈꯤꯇꯪ ꯂꯥꯞꯄꯦꯕ ꯏꯝꯗ ꯑꯗꯨꯏꯗꯨꯅ ꯂꯧꯊꯣꯛ ꯂꯥꯎꯁꯤꯟꯁꯦ ꯑꯗꯩ ꯑꯉꯥꯡ ꯀꯩꯀꯥꯁꯨ ꯁ꯭ꯀꯨꯜ ꯀꯥꯕꯒꯤ ꯐꯔꯛ ꯇꯥꯕꯗꯣ ꯑꯗꯨꯃꯥꯏꯅ ꯑꯣꯏꯕꯅꯤꯅ ꯑꯗꯨꯝ ꯆꯥꯅꯤꯡꯕꯗꯣ ꯑꯗꯨꯏꯗꯨꯅ ꯑꯗꯨꯝ ꯊꯥꯔꯤꯕꯒꯗꯤ ꯀꯣꯏ ꯇꯧ ꯇꯧ ꯎ ꯃꯣꯔꯣꯛ ꯌꯥꯝ ꯄꯥꯝꯕꯅꯦꯕ ꯀꯩꯅꯣ ꯁꯤꯡꯖꯨ ꯑꯃꯥ ꯆꯥꯏꯉꯩꯗ ꯎꯃꯣꯔꯣꯛ ꯆꯤꯛꯄ ꯉꯝꯕꯅꯦꯕ ꯑꯁꯤꯁꯤꯅ ꯑꯣ ꯊꯥꯢꯅꯗꯤ ꯇꯧꯕꯅꯦ ꯑꯗꯣ ꯄꯣꯠ ꯈꯔꯗꯤ ꯌꯥꯏꯒ ꯍꯥꯏꯕꯅꯦ ꯑꯗꯣ ꯈꯔꯗꯤ ꯑꯗꯨꯝ ꯄꯛꯅꯗꯕꯒꯤ ꯌꯥꯗꯕꯗꯣ ꯑꯗꯨꯃꯥꯏꯅꯒ ꯇꯧꯋꯦ ꯍꯥꯏꯕꯅꯦ
ꯑꯗꯨꯗꯤ ꯍꯟ ꯃꯄꯥꯟ ꯂꯝ ꯂꯩꯕꯁꯦ ꯍꯥꯏꯗꯤ ꯑꯩꯈꯣꯏ ꯁꯤꯒꯤ ꯆꯥ ꯌꯦꯟꯖꯥꯡꯖꯦ ꯑꯗꯨꯝ ꯃꯤꯟꯁꯇꯤ ꯇꯧꯕꯅꯦꯗ꯫ ꯌꯥꯗꯦꯕ
ꯎꯝ ꯇꯧꯕꯅꯦ ꯃꯇꯝ ꯃꯇꯝꯒꯤ ꯒꯥ ꯌꯧꯔꯀꯥꯟꯗ ꯅꯠꯇ꯭ꯔꯥ꯫
ꯎꯝ ꯀꯥꯏꯗꯒꯤ ꯃꯍꯥꯎꯗꯣ ꯍꯥꯏꯗꯤ ꯑꯩꯈꯣꯏꯅ ꯑꯗꯨꯝ ꯁꯤꯗꯒꯤ ꯍꯥꯏ ꯃ ꯄꯥꯝꯗꯩ ꯑꯗꯨꯝ ꯂꯩꯔ ꯈꯣꯠꯂꯛꯑꯒ ꯇꯧꯔꯗꯤ ꯐꯕ ꯀꯥꯏꯔꯦ ꯑꯗꯨꯝ ꯑꯩꯈꯣꯏ ꯁꯤꯗ ꯆꯥꯎꯔꯛꯑꯒ ꯁꯤ ꯆꯥꯛ ꯍꯦꯟꯖꯥꯡ ꯆꯥꯔꯒ ꯑꯗꯨꯝ ꯆꯥꯎꯔꯛꯑꯀꯥꯟꯗ ꯑꯇꯣꯞꯄ ꯆꯥꯠꯂꯨꯕꯗꯗꯤ ꯃꯣꯏꯗꯣ ꯍꯥꯎꯇꯦ ꯍꯥꯕ꯫ ꯑꯩꯈꯣꯏꯗ ꯍꯥꯏꯗꯤ ꯑꯩꯈꯣꯏꯒ ꯆꯥꯟꯅꯗꯕꯗꯣ ꯑꯩꯈꯣꯏꯅ ꯄꯥꯝꯖꯧ ꯍꯥꯏꯗꯤ ꯉꯥꯔꯤ ꯃꯣꯔꯣꯛꯁꯦ ꯃꯦꯠꯂꯒ ꯆꯥꯏꯅ ꯍꯤꯟꯖꯥꯡ ꯍꯥꯎꯇ꯭ꯔꯦ ꯍꯥꯏꯔꯁꯨ ꯃꯣꯔꯣꯛꯀ ꯉꯥꯔꯤꯗꯨꯒ ꯃꯦꯠꯂꯒ ꯐꯖꯅ ꯇꯥꯕ ꯉꯝꯃꯤꯕ ꯃꯤꯅꯦ ꯍꯣ ꯍꯣ ꯑꯗꯨꯗꯣ-
ꯇꯤꯠ ꯇꯤꯠ ꯑꯗꯣ ꯃꯄꯥꯜꯂꯣꯝꯗ ꯑꯗꯨꯝ ꯆꯥꯎꯕ ꯑꯉꯥꯡꯗꯤꯅꯦ ꯑꯩꯈꯣꯏ ꯁꯤ ꯁꯥꯕꯁꯦ ꯀꯥ ꯍꯦꯟꯅ ꯍꯩꯇꯗꯕꯅꯤ ꯃꯣꯏꯗꯤ
ꯑꯩꯈꯣꯏ ꯃꯣꯏꯗꯤ ꯉꯥꯔꯤꯁꯦ ꯑꯃꯨꯛ ꯃꯣꯏꯅ ꯀꯌꯥ ꯄꯥꯝꯗ꯭ꯔꯦ ꯑꯃꯨꯛ ꯑꯩꯈꯣꯏ ꯑꯩꯈꯣꯏꯅ ꯑꯃꯨꯛ
ꯎꯝ꯫
ꯊꯋꯥꯏ ꯊꯥꯖꯔꯦꯗꯅ
ꯑꯩꯈꯣꯏꯅ ꯑꯃꯨꯛ ꯑꯗꯨꯝ ꯑꯇꯣꯞꯄꯗ ꯆꯠꯂꯒꯁꯨ ꯑꯗꯨꯝ ꯉꯥꯏꯔꯤꯁꯦ ꯄꯨꯖꯔꯒꯦꯗ ꯑꯗꯨꯝ ꯂꯩꯔꯕ
ꯎꯝ ꯉꯥꯏꯔꯤꯒ ꯎꯃꯣꯔꯛ
ꯎꯝ ꯍꯣꯏ